ꯎꯝ
ꯍꯜꯂꯣ
ꯑꯁ ꯀꯩꯅꯣ ꯍꯧꯒꯠꯇ꯭ꯔꯤꯕ꯭ꯔꯥ
ꯍꯧꯒꯠꯇ꯭ꯔꯤꯗ
ꯌꯥꯍꯧ ꯌꯥꯝ ꯊꯦꯡꯗ꯭ꯔꯣ
ꯊꯦꯡꯗꯗ ꯉꯜꯂꯤꯗꯤ ꯍꯧꯖꯤꯛ ꯌꯥꯝ ꯀ
ꯎꯝ ꯍꯣꯏ ꯅꯪꯒꯤꯗꯤꯉꯥꯏ ꯌꯥꯝꯃꯟ
ꯎꯝ ꯊꯦꯡ ꯇꯨꯝꯃꯅꯤꯅ ꯚꯕꯥꯔꯣꯛꯑ ꯃꯇꯨꯡꯗ ꯑꯗꯨꯝ ꯇꯨꯝꯃꯅꯤꯅ ꯌꯥꯗ꯭ꯔꯦ
ꯑꯣ ꯅꯪ ꯉꯔꯥꯡ ꯆꯪꯉꯛꯑꯃꯅꯤꯅꯦ
ꯎꯝ ꯉꯔꯥꯡ ꯆꯍꯨꯝ ꯑꯗꯨꯋꯥꯏ ꯈꯔ ꯆꯪꯉꯛꯑꯦ
ꯑꯣ
ꯅ ꯆꯪꯉꯛꯄ ꯅꯪꯒꯤꯁꯨ
ꯃꯥꯅꯦ ꯅꯪꯒ ꯑꯩꯒ
ꯎꯝ ꯑꯇꯩ ꯀꯩꯅꯣꯒꯤꯗꯤ ꯆꯦꯛ ꯇꯧꯔꯛꯇ꯭ꯔꯤꯕ ꯃꯥꯂ ꯁꯝꯇ꯭ꯔꯤ
ꯑꯩꯈꯣꯏ ꯆꯥꯛ ꯊꯣꯡꯑꯝꯕꯅꯤ
ꯀꯔꯤ ꯃꯇꯊꯦꯜ ꯊ ꯍꯣꯡꯉꯤꯕ
ꯆꯥꯝꯊꯣꯛꯝꯊꯣꯛ ꯎꯝ ꯄꯥꯛꯅꯃꯝ ꯇꯧꯔ
ꯎꯝ
ꯅꯣꯏ ꯅꯪ ꯊꯣꯡꯗꯣꯏꯔ
ꯎ ꯇ ꯋꯥ ꯀꯃꯂꯦ
ꯅꯪꯅ ꯈꯔ ꯈꯔ ꯍꯧꯒꯠꯂ ꯊꯣꯡꯉꯨꯅꯦ
ꯑꯩꯅ ꯊꯣꯡꯈꯤꯗꯕ ꯑꯣꯏꯅ ꯍꯧꯒꯠꯇ꯭ꯔꯤꯁꯦ ꯑꯤꯡꯇꯣꯡꯗ ꯑꯣꯏꯇꯥꯔꯗꯤ ꯇꯨꯝꯁꯤꯜꯂ ꯂꯩꯁꯨ ꯌꯥꯔꯣꯏ ꯍꯧꯒꯠꯂꯒ ꯍꯥꯏꯅ ꯊꯣꯡꯉꯅꯤ ꯈꯨꯃ ꯐꯥꯔꯝꯗ ꯀꯩꯗ ꯆꯠꯄ ꯈꯣꯠꯄ ꯑꯐꯅ ꯌꯥꯎꯔꯛꯄ ꯀꯥꯟ ꯅꯠꯇ꯭ꯔꯒꯅ ꯑꯇꯣꯞꯄ ꯗꯤꯡꯀꯨ ꯑꯣꯏ ꯂꯩꯕꯗꯨ ꯈꯪꯕ꯭ꯔꯥ
ꯑꯥ ꯂꯧꯁꯤꯗ
ꯑꯥ ꯑꯗꯨꯏ ꯃꯣꯏ ꯂꯩꯕꯗꯨꯒꯤ ꯑꯣꯄꯣꯖꯤꯠꯇꯅꯦ ꯑꯣꯏꯗꯣꯏꯔ ꯌꯥꯗꯤ ꯆꯪꯃꯝꯗꯣ
ꯌꯨꯝꯒ ꯁꯥꯔ ꯂꯩꯕ꯭ꯔꯣ
ꯑ ꯌꯨꯝ ꯑꯣꯏꯅꯁꯂꯅ
ꯎꯝ ꯅꯣꯏ ꯑꯗꯨꯗ ꯑꯝꯇ ꯂꯩꯇ꯭ꯔꯣ
ꯂꯩꯇꯦꯗ ꯂꯦꯞꯄ ꯌꯥꯎꯕꯨꯗꯤ ꯌꯥꯎꯋꯦ ꯍꯥꯏꯗꯤ ꯀꯅꯣꯒꯨꯝꯕ ꯉ ꯐꯥꯕꯝꯃꯒꯨꯝꯕ ꯇꯧ ꯋꯥꯗ
ꯑꯣ ꯃꯤ ꯀꯩꯅꯣ ꯃꯤ ꯊꯝꯕꯩꯔꯣ ꯀꯩꯒꯤꯅꯣꯨꯝ ꯃꯌꯥꯝ ꯐꯖꯅꯣꯏ ꯁꯥꯔꯔꯤꯗꯣ
ꯃꯤꯕꯨꯗꯤ ꯊꯝꯗꯦ ꯍꯥꯏꯗꯤ ꯂꯔꯁꯨ ꯀꯩꯗꯧꯔꯁꯨ ꯌꯥꯅ ꯋꯥꯅꯤ ꯐꯖꯅ ꯃꯣꯏ ꯍꯥꯟꯅ ꯁꯥꯔꯝꯕꯅꯤꯗ ꯑꯗꯨꯕꯨꯗꯤ
ꯅꯣꯏꯅ ꯑꯃꯨꯛ ꯂꯩꯔꯤꯔꯣꯕꯥ
ꯑꯝ ꯑꯩꯈꯣꯏꯅ ꯍꯧꯖꯤꯛ ꯑꯩꯈꯣꯏꯅ ꯗꯥꯏꯔꯦꯛ ꯅꯠꯇꯦꯗ ꯀꯩꯅꯒꯤ ꯎꯝ ꯑꯁꯝ ꯑꯩꯈꯣꯏ ꯕꯥꯏ ꯍꯣꯏ ꯃꯣꯏ ꯑꯩꯈꯣꯏ ꯕꯥꯏ ꯑꯩꯈꯣꯏꯁꯦ ꯑꯍꯟꯗꯣ ꯂꯣꯏ ꯂꯧꯕ ꯑꯗꯨꯗ ꯁꯦꯟꯅꯕꯗꯣ ꯑꯩꯈꯣꯏꯅ ꯁꯦꯟꯅꯕ ꯆꯥꯛ ꯈꯥꯟꯅꯐꯝꯒꯤꯗꯤ ꯆꯞ ꯆꯥꯔꯦ
ꯑꯁ ꯑꯗꯨꯁꯨ ꯆꯥꯖꯔꯨ ꯌꯥꯔꯦꯅꯦ
ꯎꯝ ꯄꯨꯈ꯭ꯔꯤ ꯃꯌꯥꯏꯁꯤꯗ ꯐꯝꯃꯒ ꯁꯦꯠꯊꯕ ꯅꯨꯡꯉꯥꯏ
ꯑꯣ ꯑꯣ ꯅꯣꯏ ꯍꯥꯟꯔꯝꯃꯤꯗꯨꯅ ꯂꯣꯏ ꯇꯧꯖꯔꯝꯃꯕꯩ ꯅꯤꯅꯦ ꯑꯗꯨꯗꯤ
ꯃꯥ ꯑꯗꯨꯒꯤ ꯌꯨꯝꯒꯤꯗꯨꯗ ꯄꯩꯁꯥ ꯐꯅꯌꯥꯝꯁꯨ ꯀꯩꯅꯣ ꯇꯧꯋꯤ ꯍꯦꯜꯂꯦ ꯑꯗꯨꯝ ꯑꯗꯨ ꯑꯣꯏꯗꯤ ꯀꯩꯁꯨ ꯌꯥꯝ ꯀꯥꯟꯅꯕ ꯑꯣꯏꯗꯦꯕ ꯑꯗꯨꯝ ꯑꯗꯨꯃꯥꯏꯅ ꯌꯥꯝ ꯐꯖꯅ ꯁꯥꯗ꯭ꯔꯁꯨ ꯌꯥꯏꯗꯅ
ꯑꯣ
ꯄꯩꯁꯥ ꯃꯌꯥꯝ ꯍꯦꯜꯂꯦ ꯄꯥꯝꯃꯨꯌꯦ
ꯅꯣꯏꯁꯦ ꯂꯨꯍꯣꯡꯉ ꯃꯇꯨꯡꯗ ꯂꯧꯔꯤꯔꯣ
ꯎꯝ ꯍꯣꯡꯗ꯭ꯔꯤꯀꯥꯟꯗ
ꯑꯣ
ꯑꯩ ꯁꯣꯝ ꯅꯥꯀꯟꯗ ꯑꯗꯨꯝ ꯂꯩꯔꯕꯃꯤꯅ ꯈꯪꯗ꯭ꯔꯤꯗ
ꯎꯝ
ꯀꯣꯟꯅ ꯌꯨꯝꯗꯁꯨ ꯄꯥꯛ ꯂꯩꯇ꯭ꯔꯦ ꯂꯨꯍꯣꯡ ꯂꯨꯍꯣꯝ ꯑꯗꯥꯏ ꯑꯗꯥꯏꯗ ꯑꯣꯏꯔꯝꯅꯦ ꯑꯩꯅ ꯈꯪꯕꯗꯣ ꯍꯥꯏꯗꯤ ꯑꯗꯨ ꯑꯃꯨꯛ ꯆꯠꯇ꯭ꯔꯦꯅꯤꯅ ꯈꯪꯗ꯭ꯔꯦ ꯑꯁ ꯉꯥꯡ ꯕꯣꯜ ꯌꯦꯡꯉ ꯇꯧꯔ ꯇꯨꯝꯗꯒꯤ ꯂꯩꯔꯝꯗꯔꯤ
ꯑꯁ ꯃꯦꯁꯤꯗꯣ ꯅꯍꯥꯟꯗꯤ ꯈꯔ ꯅꯩꯕꯤꯔ ꯃꯥꯜꯂꯤꯍꯦ ꯉꯔꯥꯡꯂ ꯀꯩꯅꯣ
ꯏꯁ ꯀꯤꯞꯄꯔꯗꯨ ꯃꯩꯅꯦ
ꯃꯤ ꯃꯌꯥꯝ ꯏꯁꯇꯦꯗ ꯁꯝꯅꯔꯛꯄꯗ ꯎꯅ
ꯋꯥꯅꯦ ꯍꯥꯏꯕ ꯄꯨꯔꯥ ꯀꯩꯅꯣꯒꯤ ꯃꯃꯥꯡꯗꯨ ꯍꯥꯟ ꯇ꯭ꯋꯦꯟꯇꯤ ꯇꯨꯒꯤ ꯋꯥꯔꯜ ꯀꯞ ꯌꯦꯡꯕ꯭ꯔꯥ ꯐꯥꯏꯅꯦꯜꯗ
ꯌꯦꯡꯗꯦ
ꯑꯗꯨꯒꯤꯗ ꯍꯥꯏꯗꯤ ꯇꯧꯈꯤꯕ ꯁꯤꯟꯕ ꯑꯗꯨꯃꯥꯏꯅꯅꯦ ꯇꯧꯔꯤꯁꯦ ꯈꯔ ꯄꯨꯔꯥ ꯐꯥꯏꯅꯦꯜ ꯁꯥꯟꯅꯕ ꯃꯑꯣꯡꯗ ꯌꯥꯝ ꯍꯥꯏꯗꯤ ꯌꯥꯝ ꯂꯨꯅ ꯁꯥꯟꯅꯔꯦꯕ ꯌꯥꯝ ꯀꯩꯅꯣ ꯇꯧꯔꯒ
ꯎꯝ
ꯁꯣ ꯑꯔꯖꯦꯟꯇꯅꯥꯅ ꯆꯟꯁꯤꯟꯕꯒ ꯑꯁꯣꯝ ꯑꯣꯄꯣꯅꯦꯟ ꯑꯃ ꯑꯗꯨꯝ ꯁꯤꯡꯗꯣꯔꯛꯄ ꯑꯗꯨꯃꯥꯏꯅ ꯃꯃꯥꯡ ꯋꯥꯔꯜ ꯀꯞꯀꯤꯗꯁꯨ ꯇꯧꯋꯦꯕ ꯃꯃꯥꯡ ꯀꯩꯅꯣꯒꯤ ꯃꯃꯥꯡ ꯐꯥꯏꯅꯦꯜꯗ ꯁꯥꯟꯅ ꯀꯥꯟꯗ ꯃꯌꯦꯛ ꯆꯪꯕꯒ ꯀꯩꯅꯣꯗ ꯑꯕꯥꯄꯌꯥꯅ ꯑꯗꯨꯝ ꯁꯤꯦꯡꯗꯣꯔꯛꯄ ꯑꯗꯨꯝ ꯁꯦꯡꯗꯣꯛꯄ ꯑꯗꯨꯝ ꯐ꯭ꯔꯥꯟꯁꯅ ꯑꯃ ꯑꯗꯨꯝ ꯁꯦꯡꯗꯣꯛꯄ ꯑꯗꯨꯃꯥꯏꯅ ꯉꯔꯥꯡꯒꯤꯗꯨꯁꯨ ꯑꯗꯨꯃꯥꯏꯅ ꯑꯗꯨꯝ ꯇꯧꯕ ꯑꯗꯣ ꯕꯣꯜꯗꯣ ꯐꯖꯩꯌꯦꯕ ꯃꯣꯏ ꯍꯥꯏꯗꯤ ꯔꯦꯡꯇꯣ ꯔꯦꯡꯇꯣ ꯌꯥꯝ ꯅꯦꯝꯃꯦ ꯍꯥꯏꯇꯥꯔꯁꯨ ꯣ ꯐꯖꯦꯟ ꯁꯅꯔꯦ ꯑꯗꯩ ꯀꯤꯞꯄꯔꯗꯨꯁꯨ ꯐꯖꯅ ꯐꯥꯏ ꯍꯦꯇ꯭ꯔꯤꯛꯀ ꯂꯧꯕ ꯌꯥꯕ ꯑꯗꯨꯝ ꯑꯣꯏꯌꯦꯕ ꯑꯗꯨꯗ ꯀꯤꯞꯄꯔꯗꯨꯅ ꯁꯦꯞ ꯌꯥꯝꯃꯟ ꯇꯧꯋꯕ ꯎꯄꯥꯏꯗ
ꯎ
ꯃꯁꯤꯒꯤ ꯃꯥꯏ ꯍꯥꯏꯗꯤ ꯀꯩꯅꯣ ꯐ꯭ꯔꯤ ꯀꯛ ꯀꯧꯕ ꯃꯄꯥ ꯑꯃ ꯖꯒꯥ ꯑꯃ ꯂꯩꯌꯦꯕ ꯃꯣꯏ ꯀꯃꯦꯟꯇꯔꯤꯅꯒ ꯂꯥꯎꯊꯣꯛꯄꯅꯦꯕ ꯁꯤꯗꯤ ꯃꯥꯏ ꯇꯦꯔꯤꯇꯣꯔꯤꯅꯤ ꯃꯥꯏ ꯃꯥꯏ ꯖꯒꯥꯅꯤꯒ ꯍꯥꯏꯔ ꯃꯥꯏ ꯑꯦꯔꯤꯌꯥꯅꯤꯒ ꯇꯧꯔꯒ ꯍꯥꯏꯗꯤ ꯒꯣꯜ ꯆꯪꯒꯟꯕ ꯍꯥꯏꯇꯥꯔꯦ ꯑꯗꯨꯋꯥꯏꯗꯩ ꯀꯥꯎꯕꯗꯣ
ꯎꯝ
ꯑꯗꯨ ꯍꯥꯏꯗꯤ ꯃꯨꯛ ꯆꯪ ꯉꯝꯗꯦꯕ ꯑꯅꯤ ꯑꯍꯨꯝꯂꯛ ꯊꯥꯕꯅꯦꯕ ꯀꯩꯅꯣꯗꯣ ꯐ꯭ꯔꯤ ꯀꯦꯛ ꯑꯗꯨꯋꯥꯏꯗꯨꯗ ꯑꯗꯨꯝ ꯑꯃꯨꯛ ꯆꯟ ꯉꯝꯗꯦ
ꯎꯝ
ꯀ ꯄꯔꯚꯏ ꯀꯑ
ꯖꯤꯗꯤ ꯉꯔꯥꯡꯗꯤ ꯃꯤꯍꯨꯟ ꯌꯥꯝꯇ ꯁꯨꯅꯗ꯭ꯔꯕ ꯃꯥꯜꯂꯤ
ꯕꯤꯄꯤ ꯂꯣꯏ ꯍꯥꯏꯒꯠꯠꯇꯦ ꯕꯦꯔꯥ
ꯃꯣꯏ ꯌꯦꯡꯕ ꯉꯝꯗ꯭ꯔꯕꯅꯦ
ꯎꯝ ꯇꯨꯝꯕꯩ ꯑꯝꯕꯗꯒꯤ ꯍꯧꯒꯠꯂꯒ ꯐꯝꯃꯒ ꯑꯁ ꯇꯦꯟꯁꯟ ꯑꯃꯗꯅꯤ ꯌꯦꯡꯉꯤ ꯄꯨꯔꯥ
ꯅꯪꯦꯟꯇ ꯑꯃꯨꯛ ꯆꯠꯂꯤꯔꯣꯏꯗ꯭ꯔꯣ
ꯍꯌꯦꯡ ꯍꯪꯆꯤꯠ ꯗꯦꯠ ꯁꯚꯦꯟ ꯆꯠꯇꯣꯏꯅꯦ
ꯎꯝ
ꯗꯦꯠ ꯑꯦꯠꯇꯨ ꯏꯁꯩ ꯂꯩꯕ ꯂꯩꯕ ꯃꯥꯜꯂꯦꯅ ꯍꯥꯏꯔꯛꯑꯦ
ꯑꯣ ꯃꯃꯥꯡꯗꯁꯨ ꯏꯁꯩ ꯇꯧꯅꯤ ꯍꯥꯏꯔꯒ ꯃꯣꯏ ꯁꯣꯔ ꯊꯣꯛꯄ ꯂꯣꯏꯔ ꯏꯁꯩ ꯇꯧꯅꯤ ꯍꯥꯏꯔꯒ ꯑꯗꯨꯝ ꯇꯧꯗꯅ ꯇꯣꯛꯈ꯭ꯔꯦ ꯈꯝꯃꯦ ꯑꯗꯨꯝ ꯍꯥꯏꯗꯤ ꯊꯤꯡꯖꯟꯕꯒ ꯈꯣꯠꯆꯟꯕꯒ ꯇꯧꯔꯦ ꯑꯗꯩ ꯃꯤꯁꯨ ꯈꯔ ꯈꯠꯅꯖꯜꯂꯛꯄꯗꯒꯤꯀꯣ
ꯑꯥ
ꯑꯗꯨꯝ ꯇꯣꯛꯈꯦ ꯃꯣꯏ ꯁꯣꯗꯨ ꯂꯣꯏꯔꯛꯄꯗ ꯏꯁꯩ ꯇꯧꯕꯗꯨꯗꯤ ꯌꯥꯝ ꯊꯦꯡꯉꯦꯅ ꯑꯣꯏꯔꯣꯏꯗ ꯋꯥꯅꯤꯗ
ꯊꯦꯡꯗꯤ ꯊꯦꯡ ꯑꯦꯗꯝꯝ
ꯎꯝ
ꯈꯪꯗꯦ ꯒ꯭ꯌꯥꯟ ꯇꯥꯗꯦ ꯇꯧꯗꯣꯏꯔ ꯇꯧꯔꯣꯏꯗꯔꯥ ꯈ
ꯍꯥꯏꯗꯤ ꯁꯣꯗꯨꯣ ꯂꯣꯏꯔꯀꯥꯟꯗ ꯎꯝ ꯁꯣꯗꯨ ꯂꯣꯏꯔꯀꯥꯟꯗ ꯄꯨꯡ ꯇꯔꯥ ꯇꯔꯥꯃꯥꯊꯣꯏ ꯑꯗꯨꯝ ꯇꯥꯗ꯭ꯔꯣ
ꯇꯥꯏ
ꯑꯗꯨꯗꯨꯅ
ꯇꯪ ꯉꯥꯏꯕꯗ ꯑꯗꯨꯝ ꯑꯗꯨꯝ ꯂꯣꯏꯈ꯭ꯔꯅꯤ ꯃꯇꯝ
ꯍꯣꯏ ꯑꯗꯨꯗꯤ
ꯏꯀꯅꯣꯅ ꯑ ꯅꯤꯇꯥꯅ ꯅꯍꯥꯟ ꯆꯠꯂꯨꯒꯅꯣꯗꯣ ꯃꯣꯏ ꯊꯝꯕꯑꯒ ꯌꯥꯝ ꯍꯧꯕꯩ ꯈꯣꯠꯄꯩ ꯃꯐꯝꯗꯣ
ꯎ
ꯀꯋꯥꯏꯗꯅ ꯇꯨꯕꯨ
ꯑꯗꯨꯒꯤꯗꯣ
ꯀꯔꯣꯝ ꯁꯥꯏꯠꯇꯅꯣ
ꯑ ꯑꯁ ꯑꯩ ꯈꯪꯒꯤ ꯃꯤ ꯀꯥꯎꯊꯣꯛꯈ꯭ꯔꯦ ꯑꯩꯒꯤ ꯂꯩꯃꯤꯟꯅꯕ ꯅꯨꯄꯤꯗꯣ ꯑꯗꯨꯅ ꯍꯥꯏꯔꯛꯈꯤꯅꯤ ꯃꯣꯏꯔꯣꯝ ꯁꯠꯇ ꯑꯣꯏꯈꯤꯕꯅꯤ ꯍꯥꯏꯗꯤ ꯑꯁ ꯅꯥꯀꯟ ꯐꯩꯗꯤꯡ ꯒ ꯀꯌꯥꯁꯨ ꯃꯈꯠ ꯂꯩꯕ ꯁꯥꯏꯠ ꯁꯣꯝꯗ ꯑꯣꯏꯕꯅꯦꯕ
ꯑꯣ
ꯍꯥꯏꯗꯤ ꯃꯟꯇ꯭ꯔꯤ ꯄꯨꯈ꯭ ꯀꯩ ꯁꯣꯝ ꯆꯠꯈꯤꯕ ꯁꯥꯏꯂꯣꯝꯁꯦ ꯑꯥ ꯔꯥꯗꯗꯤꯦ ꯎ
ꯍꯣꯏ ꯃꯤ ꯃꯌꯥꯝ ꯁꯨꯝ ꯍꯥꯏꯗꯤ ꯊꯥꯒꯠꯔꯛꯄ ꯑꯗꯨꯝ ꯊꯦꯡꯅꯕ ꯑꯗꯨꯝ ꯑꯗꯨꯒꯤꯗꯣ
ꯑꯥ
ꯈꯔ ꯍꯧꯖꯤꯛ ꯈꯔ ꯍꯥꯏꯗꯤ ꯑꯗꯨꯝ ꯇ꯭ꯔꯦꯟꯗꯤꯡ ꯑꯣꯏꯔꯤꯕ ꯈꯟꯕ ꯑꯅ ꯃꯤ ꯑꯗꯨꯝ ꯆꯉ ꯃꯥꯂꯦ
ꯍꯧꯖꯤꯛ ꯀꯤꯍꯣꯝ ꯆꯥꯕꯒ ꯊꯝꯕꯥꯜ ꯍꯦꯛꯄꯒ ꯉꯥꯛꯇꯅꯤ ꯀꯣꯝ ꯃꯤꯅ ꯆꯠꯅꯔꯤꯁꯦ
ꯑꯗꯨꯣꯅꯦ
ꯀꯥꯜꯔꯨ ꯋꯥꯇ꯭ꯔꯦꯖꯅꯥ
ꯀꯥꯡꯁꯦ ꯄꯨꯔꯥ ꯀꯩꯅꯣꯒꯤ ꯃꯑꯣꯡꯗ ꯁꯨꯝ ꯂꯩꯈꯤꯕꯒꯤ ꯅꯨꯄꯥ ꯅꯨꯄꯤ ꯎꯅꯕꯒꯤ ꯃꯑꯣꯡꯗ ꯁꯨꯝ ꯍꯩꯁꯤꯜꯂꯛꯄꯒꯤ ꯑꯩ ꯀꯥꯡꯒ ꯑꯃꯨꯛ ꯈꯟꯖꯤꯜꯂꯛꯇ꯭ꯔꯦ
ꯍꯣꯏ ꯑꯩꯈꯣꯏꯅ ꯄꯤꯛꯏꯉꯩꯗꯗꯤ ꯑꯃ ꯑꯩꯈꯣꯏꯥꯛꯀꯤ ꯃꯥ ꯇꯣꯞ ꯇꯣꯠꯁꯦ ꯁꯤ
ꯑꯥ
ꯑꯗꯣ ꯆꯠꯂ ꯆꯠꯂꯒ ꯈꯦꯆꯔꯤ ꯑꯗꯨꯝ ꯁꯕꯅꯦ ꯍꯥꯏꯕ
ꯎꯝ ꯈꯔ꯭ꯦꯆꯤꯕꯨꯗꯤ ꯆꯥꯔꯨꯕ ꯌꯥꯏ ꯁꯤꯗ ꯂꯩꯔꯁꯨ ꯑꯥ ꯂꯩꯔꯁꯨ ꯎꯝ
ꯑꯗꯨꯏꯗꯨꯗ ꯑꯗꯨꯝ ꯆꯂ ꯆꯠꯂ ꯆꯥꯕꯅꯦ ꯍꯥꯏꯕ ꯌꯦꯡꯉꯨꯒ
ꯑ ꯑꯉꯥꯡ ꯑꯣꯏꯔꯤꯀꯥꯟꯗ ꯈꯦꯆꯤ ꯆꯥꯅꯤꯅ ꯅꯥꯏꯔꯒ ꯃꯣꯏ ꯂꯥꯏꯍꯩ ꯃꯌꯥꯝ ꯇꯧꯕꯒꯤ ꯑꯁ ꯄꯨꯡ ꯃꯥꯄꯟꯃꯨꯛ ꯇꯥ ꯀꯥꯟꯗ ꯄꯤꯔꯛꯇꯅ ꯑꯩꯈꯣꯏ ꯃꯥ ꯍꯣꯏ ꯊꯤ ꯂꯛꯏꯅꯦ ꯍꯥꯏꯕꯥ
ꯑꯣ
ꯑꯉꯥꯡ ꯑꯣꯏꯔꯤꯃꯤꯅ ꯑꯗꯨꯝ ꯀꯥꯟꯗꯨꯗꯗꯤ ꯄꯨꯡ ꯃꯥꯄꯟꯒꯥꯏꯗ ꯊꯦꯡꯉꯗ꯭ꯔꯣ ꯄꯨꯡ ꯃꯉꯥ ꯇꯔꯨꯛ ꯁ꯭ꯋꯥꯏꯗꯨꯗ ꯄꯤꯔꯛꯇꯧ ꯃꯥꯜꯂꯤꯅ ꯉꯥꯏꯔꯦ ꯉꯥꯏꯔꯦ ꯉꯥꯏꯕꯅ ꯑꯗꯨꯝ ꯄꯤꯔꯛꯄ ꯉꯥꯏꯔꯅꯤꯅ ꯉꯥꯏꯔꯒ ꯑꯗꯨꯝ
ꯑꯁ ꯑꯗꯨ ꯌꯦꯛꯂꯛꯄꯗꯣ ꯑꯗꯨ ꯅꯨꯡꯗꯤ ꯌꯥꯝ ꯅꯨꯡꯉꯥꯏꯕꯅꯦ ꯍꯥꯏꯗꯤ ꯈꯤꯇꯪ ꯈꯤꯇꯪꯗꯗꯤ ꯍꯥꯞꯄ ꯇ꯭ꯔꯥ ꯍꯥꯞꯄꯁꯨ ꯍꯥꯎꯕꯗꯤ ꯑꯗꯨꯅ ꯍꯦꯟꯅ ꯍꯥꯎꯋꯦ ꯍꯥꯏꯕ
ꯍꯣꯏ
ꯑꯗꯩ ꯃꯊꯦꯜꯒ ꯃꯌꯥꯝ ꯍꯥꯞꯄꯁꯨ ꯑꯣꯏꯗꯦꯗꯅ ꯈꯦꯇ꯭ꯔꯤꯒ ꯑꯗꯩꯗꯤ ꯎꯁꯣꯏ ꯎꯇꯤꯗꯨꯒ ꯀꯩꯅꯣ ꯏꯔꯣꯝꯕ ꯑꯃꯒꯨꯝꯕꯒ ꯇꯧꯔꯒ ꯇꯣꯏꯗꯅ
ꯎꯝ ꯑꯩꯈꯣꯏ ꯑꯥꯟ ꯑꯈꯣꯏ ꯄꯨꯟꯕꯗ ꯕꯥꯃꯣꯟ ꯁꯦꯡꯗꯕ ꯑꯃ ꯌꯥꯎꯔꯤ ꯀꯩꯅꯣꯗꯣ ꯄꯨꯅꯤꯟꯗꯗꯣ
ꯎꯝ
ꯒ꯭ꯔꯦꯖꯨꯑꯦꯁꯟ ꯇꯝꯃꯤꯟꯅꯔꯛꯄꯗꯒꯤ ꯑꯝꯇ ꯍꯥꯏꯗꯤ ꯀꯩꯅꯣ ꯇꯧꯔꯛꯇ꯭ꯔꯤ ꯈꯦꯇ꯭ꯔꯤ ꯑꯃꯇ ꯆꯥꯕ ꯐꯪꯉꯛꯇ꯭ꯔꯤꯅ ꯇꯧꯔꯒ ꯃꯃꯥꯟꯅꯕꯤꯅ ꯍꯥꯏꯔꯛꯄ
ꯎꯝ
ꯕꯥꯃꯣꯟ ꯅꯦꯅ ꯀꯦꯝ ꯀꯅꯥꯗꯦꯅ ꯍꯣꯏ ꯂꯥꯏ ꯀꯩꯅꯣ ꯁꯦꯕꯥ ꯐꯪꯗꯦꯅ ꯂꯥꯏ ꯀꯩꯅꯣ ꯂꯥꯏꯁꯪ ꯂꯩꯇꯦ ꯃꯣꯏ ꯑꯗꯨꯒꯤ ꯈꯦꯆꯤ ꯇꯧꯗꯦ ꯀꯅꯥ ꯀꯅꯥꯅꯣ ꯌꯦꯡꯉꯨꯨꯔꯗꯕꯅꯦꯕ ꯑꯁꯣꯝꯗ ꯂꯩꯔꯁꯨ ꯁꯤ ꯁꯤꯗ ꯂꯩꯔ꯭ꯁꯨ ꯕꯥꯃꯣꯟ ꯊꯤꯕꯗꯣ ꯍꯥꯥ
ꯅꯪ ꯅꯃꯥꯟꯅꯕ ꯅꯃꯥꯟꯅꯕꯤꯒ ꯌꯥꯝ ꯂꯩ ꯃꯥꯜꯂꯦꯕ
ꯏꯃꯥꯟꯅꯕ ꯏꯃꯥꯟꯅꯕꯤ ꯍꯥꯏꯁꯦ ꯑꯩꯈꯣꯏ ꯕꯦꯁꯀꯤꯗ ꯑꯩꯈꯣꯏ ꯂꯣꯡꯒꯥ ꯑꯩꯈꯣꯏ ꯕꯦꯁꯀꯤꯗꯗꯤ ꯌꯥꯎꯕꯒꯨꯝ ꯇꯧꯋꯤ ꯀꯩꯅꯣꯒꯤ ꯑꯩꯈꯣꯏ ꯃꯊꯛꯀꯤꯗ ꯑꯃ ꯁꯦꯅꯦꯔꯒꯤꯗ ꯑꯃ ꯄ꯭ꯔꯤꯌꯥ ꯑꯃ ꯌꯥꯎꯕꯗꯨ ꯑꯗꯨ ꯑꯗꯨ ꯑꯃ ꯂꯩꯔꯦ ꯑꯗꯩ ꯚꯤꯕꯣꯛꯇ ꯑꯃ ꯌꯥꯎꯈꯤꯕꯅꯦ
ꯑꯣ
ꯑꯩꯈꯣꯏ ꯕꯦꯖꯀꯤꯗ ꯅꯠꯇꯦꯕ ꯑꯩꯅ ꯌꯦꯡꯗꯣꯏꯁꯦ
ꯑꯣ
ꯍꯥꯏ ꯑꯁ ꯀꯩꯅꯣꯝ ꯆꯥꯅꯤꯡꯉꯦ ꯑꯝꯇꯥ ꯍꯥꯎꯇꯦ